ꯍꯜꯂꯣ
ꯀꯩꯗꯧꯔꯝꯃꯤꯅꯣ
ꯇꯥꯔꯕꯣ
ꯎꯝ ꯇꯥꯏ ꯇꯥꯏ ꯇꯥꯗꯕ꯭ꯔꯥ ꯍꯜꯂꯣ ꯇꯥꯗꯕ꯭ꯔꯣ ꯍꯣꯏ ꯇꯥꯏꯌꯦ ꯍꯣꯏ ꯇꯥꯏꯌꯦ ꯅꯪ ꯇꯥꯗꯕ꯭ꯔꯣ ꯍꯣꯏ ꯇꯥꯏꯌꯦ
ꯑꯣ ꯅꯪꯅ ꯉꯥꯡꯕꯗꯣ ꯌꯥꯝ ꯄꯤꯛꯅ ꯇꯥꯕꯩ ꯇꯥꯏ
ꯑꯣ ꯑꯩꯅ ꯄꯤꯛꯅ ꯉꯥꯡꯕꯣꯏ ꯑꯣꯏꯔꯝꯃꯅꯤ ꯃꯈꯣꯟꯗꯣ
ꯎꯝ
ꯀꯩꯗꯧꯔꯝꯃꯤꯅꯣ ꯅꯪ
ꯑꯩꯗꯨ ꯉꯁꯥꯏ ꯑꯣꯖꯥꯅ ꯀꯧꯔꯛꯇꯅ ꯗꯤꯄꯥꯔꯠꯃꯦꯟꯠ ꯆꯠꯂꯨꯔꯦ ꯂꯥꯏꯛ ꯄꯥꯗꯕꯩ ꯉꯥꯡꯉꯛꯑꯦ ꯑꯦꯛꯖꯥꯝ ꯅꯛꯁꯤꯜꯂꯛꯑꯦꯅ ꯑꯗꯩ ꯍꯜꯂꯛꯑꯒ ꯐꯣꯟ ꯑꯃꯨꯛ ꯌꯦꯡꯉꯝꯃꯦ
ꯁꯦꯂꯦꯕꯁꯀ ꯄꯤꯕ꯭ꯔꯣ ꯅꯣꯥꯏ
ꯑꯁ ꯄꯤ ꯄꯤ ꯁꯦꯂꯦꯕꯁꯇꯤ ꯄꯤꯌꯦꯕ ꯁꯦꯂꯦꯕꯁ ꯍꯥꯏꯗꯤ ꯏꯝꯄꯣꯔꯇꯦꯟꯠ ꯀꯩ ꯀꯩ ꯑꯦꯛꯖꯥꯝꯒ ꯃꯔꯤ ꯂꯩꯅꯕꯒ ꯍꯥꯏ ꯇꯣꯛꯑꯣꯗꯤ ꯌꯥꯗꯦꯕ ꯑꯗꯨ ꯉꯥꯡꯅꯕꯗ ꯁꯤꯒꯦ ꯇꯧꯋꯦ ꯅꯣꯏꯒꯤꯗꯤ ꯗꯦꯠ ꯁꯤꯛꯁꯇꯩ ꯑꯣꯏꯗꯥꯏꯅꯦ
ꯁ꯭ꯋꯥꯌꯝꯗꯤ ꯁꯦꯚꯦꯟꯗꯩ ꯍꯧꯗꯥꯏꯅꯦ
ꯑꯣ ꯑꯣ ꯍꯣ ꯍꯣꯏ ꯆꯨꯝꯃꯤꯅꯤ
ꯁ꯭ꯋꯥꯏꯌꯝ ꯂꯣꯏꯅ ꯆꯨꯝ ꯃꯥꯟꯅꯩꯅꯦ ꯀꯩꯅꯣ ꯅꯣꯏ ꯁ꯭ꯋꯥꯏꯌꯝꯗꯣ ꯀꯔꯝꯕꯗ꯭ꯔꯣ
ꯑꯩꯈꯣꯏꯒꯤꯗꯨ ꯑꯃ ꯑꯦꯀꯥꯗꯃꯤꯛ ꯔꯥꯏꯇꯤꯡꯉꯅ ꯑꯝ ꯌꯥꯎꯋꯦꯕ ꯑꯗꯨꯗꯨꯒꯤ ꯑꯣꯏꯒꯨꯝ ꯇꯧꯕꯅꯦ ꯑꯝꯇ ꯄꯥꯗꯦꯗ ꯇꯟꯗꯅꯅꯦ ꯑꯗꯨꯅꯦ ꯍꯥꯏꯁꯦ ꯅꯪ ꯉꯁꯥꯏꯗꯩ ꯂꯥꯏꯔꯤꯛ ꯄꯥꯕ꯭ꯔꯣ ꯀꯩꯗꯧꯔ ꯂꯩꯒꯦ
ꯇꯨꯝꯃ ꯂꯩ ꯇꯨꯝꯃ ꯆꯥꯔꯒ ꯀꯣꯏꯔꯒ ꯇꯨꯝꯃ ꯆꯥꯔꯒ ꯇꯧꯔ ꯂꯩ ꯉꯁꯥꯏꯗꯒꯤ ꯑꯩ
ꯑꯩꯈꯣꯏꯒꯤꯁꯨ ꯉꯁꯥꯏ ꯀ꯭ꯂꯥꯁ ꯆꯠꯂꯨꯔꯦ ꯑꯗꯨꯗꯨꯒ ꯑꯣꯖꯥꯗ ꯑꯗꯨꯒꯤ ꯏꯝꯄꯣꯔꯇꯦꯟꯗꯨ ꯈꯔ ꯍꯥꯏꯗꯣꯛꯑꯣ ꯍꯥꯏꯔꯨꯔꯒ ꯍꯌꯦꯡ ꯀ꯭ꯂꯥꯁ ꯇꯧꯁꯦꯅ ꯑꯣꯏ ꯍꯥꯏꯖꯤꯜꯂꯛꯇꯅ
ꯑꯥ ꯑꯃꯨꯛꯀ ꯆꯠꯀꯅꯤ ꯑꯗꯨꯗꯤ ꯍꯌꯦꯡꯖꯨ
ꯍꯌꯦꯡꯁꯨ ꯆꯠꯇꯣꯏꯅꯦ ꯌꯥꯝ ꯇꯜꯂꯦ ꯑꯩ
ꯕꯦꯔꯥꯅꯤꯅꯦ ꯑꯗꯨꯗꯤ ꯑꯦꯛꯖꯥꯝ ꯃꯌꯥꯁꯤꯗ ꯎꯝ
ꯑꯦꯛꯖꯥꯝ ꯃꯌꯥꯁꯤꯗ ꯅꯣꯏ ꯌꯨꯝꯖꯦ ꯀꯥꯏꯗꯩꯅꯣ ꯑꯣ ꯑꯦ ꯑꯦ ꯉꯥꯏꯈꯣ ꯉꯥꯏꯈꯣ ꯎꯝ ꯅꯣꯏ ꯅꯆꯤꯟ ꯅꯅꯥꯎ ꯀꯌꯥ ꯁꯨꯒꯦ
ꯃꯔꯤ ꯁꯨꯌꯦ
ꯑꯣ ꯑꯣ ꯑꯣ ꯅꯪ ꯍꯥꯟꯅꯗꯤ ꯑꯗꯨꯝ ꯍꯣꯁꯇꯦꯜꯗ ꯂꯩ ꯑꯩꯈꯣꯏꯒꯤꯅ ꯑꯍꯨꯝ ꯁꯨꯏ ꯑꯩꯅ ꯂꯥꯁ
ꯑꯣ ꯑꯇꯣꯝꯕꯤꯒꯤꯅꯦ ꯑꯗꯨꯗꯤ ꯑꯩꯁꯨ ꯆꯞ ꯃꯥꯟꯅꯩ
ꯑꯣ ꯅꯪꯁꯨ ꯑꯇꯣꯝꯕꯤ ꯑꯇꯣꯝꯕꯤ ꯑꯅꯤ ꯁ꯭ꯋꯥꯏꯗ
ꯑꯥ
ꯅꯪꯒ ꯂꯩꯃꯤꯟꯅꯕ ꯅꯨꯄꯤꯗꯣ ꯑꯗꯨꯝ ꯅꯨꯡꯉꯥꯏꯕ꯭ꯔꯣ ꯀꯃꯥꯏꯅ ꯇꯧꯒꯦ
ꯌꯥꯝ ꯅꯨꯡꯉꯥꯏ ꯍꯣꯏ
ꯑꯣ ꯑꯣ ꯑꯣ
ꯌꯥꯝ ꯅꯥꯟꯁꯨ ꯅꯥꯜꯂꯦ ꯌꯥꯝ ꯅꯨꯡꯉꯥꯏꯌꯦ ꯃꯣꯏꯒ ꯂꯩꯃꯤꯟꯅꯕ
ꯑꯣ ꯐꯩꯅꯤ
ꯅꯪꯒꯤꯗꯨꯗꯤ ꯀꯥꯏꯖꯈ꯭ꯔꯦ
ꯑꯩꯒꯤꯗꯣ ꯍꯟꯗꯛ ꯂꯣꯏꯔ ꯃ ꯌꯨꯝ ꯆꯠꯈ꯭ꯔꯦ ꯃꯣꯏ ꯀꯩꯅꯣ ꯑꯦꯛꯖꯥꯝ ꯂꯣꯏꯔꯒ ꯆꯠꯈ꯭ꯔꯦ ꯏꯊꯟꯗ ꯂꯩ ꯑꯗꯨ ꯀꯨꯏꯔꯔꯣꯏ ꯁꯤꯁꯨ ꯑꯅꯧꯕ ꯂꯥꯛꯑꯅꯤ ꯈꯔ ꯂꯩꯔꯒ ꯑꯗꯨꯝ ꯀꯨꯏꯔꯛꯑꯔꯣꯏꯕ ꯃꯇꯝ ꯈꯔꯒꯤ ꯋꯥꯅꯦꯕ
ꯎꯝ ꯑꯌꯨꯛꯇꯤ ꯀꯩ ꯃꯊꯦꯜ ꯆꯥꯒꯦ
ꯑꯌꯨꯛꯇꯣ ꯉꯁꯤꯗꯤ ꯊꯣꯡꯗ꯭ꯔꯦ ꯀꯩꯅꯣ ꯄ꯭ꯂꯥꯁ ꯆꯛꯄꯅꯦꯅ ꯌꯥꯍꯥꯎꯗꯨꯁꯨ ꯊꯦꯡꯅ ꯍꯧꯒꯠꯂꯦ ꯆꯥꯎꯗꯨꯣ ꯊꯦꯡꯅ ꯍꯧꯒꯠꯂꯒꯪ ꯅꯪꯕꯣꯏ ꯅꯪꯗꯕꯣꯏ ꯆꯠꯂꯒ ꯍꯧꯖꯤꯛ ꯍꯜꯂꯛꯑꯦ ꯑꯗꯣ ꯄꯔꯥꯊꯥ ꯑꯃ ꯂꯩꯔꯒ ꯆꯥꯔꯦ ꯑꯗꯨꯃꯥꯏꯅ ꯑꯣꯏꯅ ꯇꯧꯔꯦ ꯉꯁꯤꯒꯤ
ꯑꯗꯨꯗꯤ ꯅꯪ ꯆꯥꯛ ꯆꯥꯗ꯭ꯔꯦ ꯃꯤꯁꯦ
ꯂꯝꯕꯤꯗꯅꯦ ꯑꯥ ꯂꯝꯕꯤꯗ ꯍꯩꯅꯧ ꯑꯃꯨꯟꯕꯗꯣ ꯌꯥꯝ ꯄꯥꯜꯍꯧꯋꯦ ꯍꯥꯏꯕ ꯀꯥꯔꯒ ꯍꯦꯛꯄꯗꯣ ꯉꯝꯗꯕꯩꯅꯦ ꯑꯗꯨꯝ ꯌꯦꯡꯉꯒ ꯆꯥꯛꯄꯗꯣ ꯑꯗꯩꯖꯥꯝꯁꯨ ꯑꯃꯨꯟꯕꯗꯨꯅ ꯃꯊꯛꯇ ꯂꯣꯏ ꯂꯩ
ꯑ ꯃꯦꯡꯒꯣꯗꯨꯗꯤ ꯍꯣꯔꯦꯟ ꯅꯨꯡ ꯅꯨꯡꯊꯤꯟ ꯋꯥꯏꯔꯝ ꯋꯥꯛꯀꯤꯡ ꯊꯣꯛꯑꯒꯁꯨ ꯍꯦꯛ ꯌꯥꯅꯤꯌꯦ
ꯌꯥꯅꯤ ꯑꯗꯣ ꯎ ꯀꯥꯕ ꯍꯩꯇ꯭ꯔꯗꯤ ꯕꯦꯔꯥ ꯀꯥꯗꯣꯏꯕ ꯃꯇꯣꯟꯗ ꯄꯥꯟꯕꯒꯤꯀꯣ ꯆꯩꯅ ꯀꯟꯗꯕ꯭ꯔꯥ ꯀꯩꯅꯣꯝ ꯇꯧꯗ꯭ꯔꯦ ꯆꯩꯗꯨꯁꯨ ꯑ ꯆꯩꯅ ꯌꯥꯕꯨꯗꯤ ꯌꯥꯏ ꯑꯗꯣ ꯆꯩꯗꯨꯅ ꯐꯖꯅ ꯀꯟꯗ꯭ꯔꯗꯤ ꯑꯗꯨꯁꯨ ꯑꯃꯨꯛ ꯌꯥꯔꯣꯏꯗꯣꯏꯕ ꯈꯪꯗꯦ ꯑꯗꯨꯝ ꯆꯥꯅ ꯆꯥꯖꯅꯤꯡꯉꯤꯕ ꯍꯦꯛꯄꯅ ꯍꯩꯇ꯭ꯔꯤꯕ
ꯍꯣꯔꯦꯟ ꯊꯣꯛꯑꯒ ꯌꯦꯡꯁꯦ ꯅꯨꯡꯊꯤꯟꯗ
ꯌꯥꯏꯌꯦ ꯌꯥꯏꯌꯦ ꯌꯦꯡꯁꯦ
ꯎꯝ
ꯅꯣꯏꯒꯤ ꯀꯩꯅꯣꯅꯦ ꯑꯥ ꯅꯣꯏꯒꯤ ꯄꯦꯄꯔꯁꯦ ꯀꯌꯥ ꯁꯨꯒꯦ ꯑꯦꯛꯖꯥꯝꯒꯤ ꯅꯣꯏ ꯊꯥꯗꯣꯏꯁꯦ ꯄꯨꯟꯅ
ꯑꯩꯈꯣꯏ ꯄꯦꯄꯔꯁꯤꯅꯦ ꯑꯍꯨꯝꯅ ꯊꯤꯔꯣꯀꯣ ꯑꯅꯤꯅ ꯄ꯭ꯔꯦꯛꯇꯤꯀꯜ ꯑꯗꯨꯒ ꯑꯃꯅ ꯕꯥꯏꯚ
ꯑꯣ ꯑꯁ ꯑꯩꯈꯣꯏꯁꯨꯕ ꯍꯟꯗꯛ ꯀꯩꯅꯣ ꯌꯥꯎꯕꯒꯤ ꯐꯣꯔꯝ ꯐꯤꯜ ꯑꯞꯀꯤ ꯄꯩꯁꯥꯒꯗꯨ ꯌꯥꯝꯅ ꯆꯥꯎꯋꯦ ꯗꯤꯖꯔꯇꯦꯁꯟ ꯌꯥꯎꯕꯒꯤꯅꯦ ꯇꯟꯕꯗ ꯉꯥꯎꯔꯦ ꯑꯗꯨꯁꯨ ꯀꯩꯝꯇ ꯏꯈꯠꯇꯦꯀꯣ
ꯗꯤꯖꯔꯇꯦꯁꯟꯗ ꯁꯦꯀꯦꯟ ꯁꯦꯃꯤꯁꯇꯔꯗ ꯄꯥꯏꯕ꯭ꯔꯣ
ꯄꯥꯏꯌꯦ ꯐꯣꯔꯠ ꯁꯦꯝꯗꯁꯨ ꯌꯥꯎꯅꯤ ꯌꯥꯎꯕꯗꯤ
ꯅꯣꯏ ꯊꯥꯔꯠ ꯁꯦꯝꯗꯣ ꯄꯥꯏꯅꯦꯕ ꯅꯠꯇ꯭ꯔꯣ
ꯊꯥꯔꯠ ꯁꯦꯝꯗꯗꯤ ꯌꯥꯎꯗꯦ ꯁꯦꯀꯦꯟꯒ ꯐꯣꯔꯠꯀ
ꯕꯤꯔꯥꯅꯤꯅꯤ ꯑꯗꯨꯗꯤ ꯑꯩꯈꯣꯏ ꯁꯤꯅꯤꯌꯔꯁꯤꯡꯒꯤꯗꯤ ꯂꯥꯁ ꯁꯦꯃꯤꯁꯇꯔꯗ ꯇꯧꯕꯗꯣ ꯑꯣꯢꯅ ꯑꯗꯨꯝ ꯌꯥꯕ ꯁꯤꯗꯀꯣ
ꯑꯣ ꯑꯁ ꯈꯪꯗꯗ ꯄꯩꯈꯥ ꯑꯦꯛꯖꯥꯝꯁꯨ ꯂꯩꯇ꯭ꯔꯗꯤ ꯅꯨꯡꯉꯥꯏꯗꯧꯅꯤ ꯐꯣꯟ ꯄꯥꯏꯔꯒꯅꯦ ꯑꯗꯨꯝ ꯇꯨꯝꯃꯒ ꯆꯥꯔꯒ ꯄꯨꯡꯂꯩ ꯂꯩꯕꯁꯤꯅꯗꯤ ꯐꯩꯌꯦꯕ ꯃꯊꯥ ꯌꯥꯝ ꯁꯥꯅꯤꯡꯗꯦ ꯂꯥꯏꯔꯤꯛꯁꯨ ꯄꯥꯅꯤꯡꯗꯦ
ꯄꯥꯁ ꯐꯥꯗꯦ
ꯃꯥꯁꯨ ꯄꯥꯗꯦ ꯃꯥꯁꯨ ꯄꯥꯅꯤꯡꯗꯦ
ꯑꯗꯨꯅꯦ ꯍꯥꯏꯁꯦ
ꯑꯁ ꯑꯗꯒꯤꯅꯦ ꯁꯤꯡꯖꯨꯒꯨꯝꯕꯗꯣ ꯌꯥꯝ ꯆꯥꯅꯤꯡꯗ꯭ꯔꯣ ꯁꯤꯡꯖꯨꯁꯦ ꯀꯣ ꯄꯥꯛꯇꯅꯦ ꯑꯋꯥꯊꯕꯤꯗꯣ ꯍꯦꯛꯇ ꯀꯩꯀꯩ ꯍꯥꯞꯆꯤꯜꯂꯛꯒ
ꯆꯖꯦ
ꯁꯦꯝꯃꯒ ꯆꯥꯕ ꯌꯥꯗꯅꯤ ꯍꯥꯏꯁꯦ ꯃꯌꯥꯝ ꯇꯧꯔꯒꯅꯦ ꯆꯥꯛ ꯑꯁꯥꯕꯒ ꯇꯧꯔꯒꯅꯦ ꯆꯥꯅꯤꯡꯉꯦ ꯍꯥꯏꯕ ꯍꯣꯏ ꯑꯁꯤꯒꯤ ꯁꯣꯞꯄꯤꯡ ꯀꯝꯄ꯭ꯂꯦꯛꯁ ꯄꯣꯠ ꯂꯩ ꯇꯨꯝꯐꯝꯒꯤ ꯅꯥꯀꯟꯒꯤ ꯐꯤ ꯇꯨꯐꯝ ꯑꯃ ꯂꯩꯕꯗꯣ ꯑꯗꯨꯗ ꯄꯤꯁꯤꯛ ꯄꯤꯛꯍꯧꯔꯤꯌꯦ ꯑꯋꯥꯊꯕꯤꯗꯣ ꯆꯥꯎꯍꯧꯗ꯭ꯔꯤ
ꯑꯗꯨꯅꯦ ꯑꯩꯁꯨ ꯅꯨꯡꯇꯤꯒꯤ ꯊꯣꯛꯄꯗꯣ ꯑꯗꯨꯝ ꯎꯏꯌꯦ ꯃꯤꯗꯣ
ꯑꯗꯨꯅꯦ ꯆꯥꯎꯗ꯭ꯔꯔꯤ ꯄꯤꯁꯤꯛ ꯄꯤꯁꯤꯛ ꯄꯤꯛꯏ ꯆꯥꯎꯗꯧ ꯋꯥꯠꯂꯦꯁꯦ ꯃꯥ ꯆꯥꯎꯕ ꯉꯥꯏꯕꯗꯥꯏꯕ ꯆꯥꯁꯦ ꯃꯣꯔꯣꯛ ꯀꯥꯁꯤ ꯃꯌꯥꯝ ꯁꯥꯍꯜꯂꯒ ꯍꯨꯍ ꯍꯨꯍ ꯀꯥꯝꯃꯒ ꯂꯥꯁꯇꯣ ꯐꯪꯍꯧꯔꯣꯏꯗꯣꯏꯅꯦ
ꯑꯥ
ꯅꯪ ꯍꯥꯟꯅꯗꯤ ꯍꯣꯁꯇꯦꯜ ꯂꯩꯇ꯭ꯔꯤꯉꯩꯗꯗꯤ ꯑꯗꯨꯝ ꯑꯞ ꯗꯥꯎꯟ ꯑꯗꯨꯝ ꯆꯠꯂꯦꯅ ꯍꯪꯀꯠ ꯍꯟꯗ ꯑꯗꯨꯝ ꯆꯠꯂꯦ ꯋꯥꯗꯤ ꯋꯥꯅꯤ ꯑꯗꯨꯅ
ꯋꯥꯏꯑꯦ ꯀꯩꯅꯣ ꯊꯥꯔꯇꯤ ꯃꯤꯅꯤꯠꯁ ꯀꯨꯝꯕ ꯆꯠꯂꯦ ꯌꯨꯝꯅꯒ ꯂꯥꯞꯄꯅꯦ
ꯍꯣꯏ ꯑꯩꯁꯨ ꯑꯍꯥꯟꯕ ꯂꯩꯇ꯭ꯔꯤꯉꯩꯗꯗꯤ ꯑꯒ ꯍꯜꯂ ꯑꯗꯨꯝ ꯆꯠꯂꯝꯕꯅꯦ ꯑꯍꯥꯟꯕꯗꯗꯤ ꯍꯧꯖꯤꯛꯄꯨꯗꯤ ꯈꯣꯏ ꯍꯣꯁꯇꯦꯜ ꯂꯩꯔꯕꯅꯤꯅ ꯐꯔꯦ ꯍꯣꯁꯇꯦꯜ ꯂꯩꯔꯒꯅ ꯑꯩ ꯀꯨꯏꯔꯦ ꯑꯩ ꯐꯥꯔꯁ ꯁꯦꯝ ꯂꯣꯏꯔꯝ ꯇꯪꯈꯥꯏ ꯆꯂꯛ ꯍꯧꯔꯛꯄ ꯈꯔ ꯂꯩꯔ ꯑꯗꯨꯝ ꯂꯩꯈ꯭ꯔꯦ ꯑꯩ
ꯎꯝ ꯐꯩꯅꯦ ꯑꯗꯨꯅ ꯑꯃꯨꯛꯀ
ꯅꯨꯡꯁꯤꯠꯁꯨ ꯁꯤꯠꯇꯦ ꯀꯥ ꯃꯅꯨꯡꯁꯦ ꯃꯄꯥꯟ ꯊꯣꯛꯑꯒ ꯈꯔ ꯑꯃꯨꯛ ꯐꯩꯌꯦ ꯀꯥ ꯃꯅꯨꯡꯁꯠ ꯆꯪꯉꯒ ꯕꯪ ꯕꯪ ꯕꯪ ꯁꯥꯒꯠ ꯄ ꯑꯃꯅꯦ ꯇꯧꯋꯦ ꯍꯥꯏꯕ ꯅꯨꯡꯁꯤꯠ ꯑꯁꯥꯕ ꯂꯩꯕꯩ ꯇꯥꯏꯞꯇ ꯅꯣꯡ ꯁꯨ ꯃꯪꯉꯒ ꯇꯥꯊꯣꯛꯇꯕꯒꯤꯀꯣ ꯌꯥꯝ ꯁꯥꯏ
ꯅꯪ ꯐꯦꯟ ꯆꯠꯇ꯭ꯔꯣ
ꯆꯠꯂꯦ ꯆꯠꯂꯦ ꯃꯄꯥꯟꯗꯨ
ꯎꯝ
ꯐꯦꯟꯁꯤꯁꯨ ꯁꯥꯒꯠꯂꯛꯄꯩ ꯇꯥꯏꯞ ꯇꯧꯈꯠꯂꯛꯑꯕ
ꯎꯝ ꯂꯥꯎꯠ ꯏꯁꯄꯤꯀꯔꯁꯨ ꯊꯥ ꯌꯥꯗ‌ꯦꯅ‌ꯦ ꯀꯣꯜ ꯁꯤꯀꯣꯜꯁꯦ
ꯎꯝ ꯉꯈ‌ꯣ ꯅꯪ ꯀꯩꯅꯣꯒꯨꯝꯕꯗꯤ ꯆꯥꯕ꯭ꯔꯣ ꯑꯗꯨꯝ ꯍꯥꯏꯗꯤ ꯈꯦꯆꯤ ꯎꯇꯤꯒꯨꯝꯕꯒꯗꯤ ꯑꯗꯨꯝ ꯆꯥꯕ ꯍꯩꯅ ꯆꯥꯔꯕ꯭ꯔꯕ ꯆꯥꯔꯕ ꯆꯥꯗ꯭ꯔꯤꯕ꯭ꯔꯥ ꯍꯩꯅꯕ ꯍꯩꯅꯗꯕ꯭ꯔꯣ
ꯈꯦꯆ꯭ꯔꯤ ꯎꯠꯇꯤ
ꯎꯝ
ꯆꯥꯑꯦ ꯆꯥꯕ ꯍꯩꯅꯩꯑꯦ ꯄꯥꯝꯃꯦ
ꯑꯣ ꯑꯣ ꯑꯣ ꯑꯣ ꯑꯩꯁꯦ ꯍꯧꯖꯤꯛꯀꯥꯟ ꯑꯥ ꯍꯩꯇꯦ ꯆꯥꯕ ꯈꯛꯇꯅꯦ ꯑꯩꯅ ꯍꯩꯖꯕ ꯑꯩ ꯁꯦꯝꯕ ꯈꯣꯠꯄ ꯑꯇꯩꯩꯗꯤ ꯆꯥꯕ ꯈꯛꯇꯅꯤ ꯑꯩꯅ ꯊꯧꯅꯥ ꯐꯖꯕ
ꯎꯝ ꯑꯗꯨꯅꯦ ꯄꯨꯟꯕ ꯌꯥꯔꯤꯖ‌‌ꯦ ꯑꯗꯨꯅ ꯕꯥꯔꯠ
ꯃꯥꯅꯤ ꯃꯥꯅꯤ ꯃꯥꯅꯤ ꯑꯗꯨꯅꯅꯤ ꯌꯨꯝ ꯐꯤꯕꯝꯁꯤꯁꯨ ꯐꯖꯔꯤꯁꯤ ꯅꯣꯏꯇꯛ ꯅꯣꯏꯇꯛ ꯄꯥꯛꯇꯛ ꯄꯥꯛꯇꯛ ꯑꯩꯅ ꯂꯩꯔꯤꯁꯦ ꯑꯗꯨꯅꯅꯦ ꯆꯥꯕ ꯐꯕ
ꯐꯕꯅ ꯐꯠꯇ꯭ꯔꯣ
ꯐꯩ ꯐꯩ ꯑꯗꯣ ꯃꯌꯥꯝ ꯆꯥꯔꯒ ꯁꯨꯡꯅ‌ꯣꯏ ꯅ‌ꯣꯏꯗꯕꯗꯨꯁꯨ ꯄꯥꯝꯕ ꯍꯥꯏꯇꯥꯔꯦ
ꯎꯪ ꯑꯗꯨꯅꯤꯀꯣ ꯗꯨꯁꯨ ꯃꯔꯛꯇ ꯄꯥꯝꯃ‌ꯦ
ꯆꯥꯔꯒ ꯑꯗꯨꯝ ꯀꯪꯉ ꯂꯩꯕ ꯃꯤꯁꯨ ꯂꯩꯗꯅ ꯑꯗꯨꯒꯨꯝꯕꯗꯣ
ꯎꯝ ꯑꯩ ꯔꯨꯝ ꯃ‌ꯦꯠꯇꯨ ꯑꯗꯨꯃꯥꯏꯅ ꯇꯧꯋꯦꯕ ꯃꯥ ꯆꯥꯕꯁꯦ
ꯑꯥ
ꯂꯦꯞꯇꯦ ꯍꯥꯏꯌꯦ ꯃꯥꯅ ꯑꯗꯨꯕꯨꯗꯤ ꯁꯨꯀꯪ ꯅꯣꯏ ꯂꯣꯏꯈꯠꯂꯛꯇꯦ ꯍꯥꯏ
ꯐꯔꯤꯅꯦ ꯑꯗꯣ ꯃꯥꯗꯤ ꯅꯪꯒ ꯆꯥꯕ꯭ꯔꯣ ꯃꯤ ꯑꯇꯣꯞꯄꯒ ꯆꯥꯕ꯭ꯔꯣ
ꯅꯠꯇ‌ꯦ ꯃꯣꯏ ꯍꯥꯟꯅ ꯂꯩꯃꯤꯟꯅꯔꯝꯕ ꯃꯃꯥꯟꯅꯕꯤꯁꯤꯡ ꯂꯩꯌ‌ꯦꯕꯀꯣ ꯃꯊꯛꯇ
ꯑꯣ ꯑꯣ ꯑꯣ
ꯑꯗꯨꯒꯤ ꯃꯣꯏꯒ ꯆꯥꯏ ꯑꯩꯕꯨꯁꯨ ꯀꯧꯋꯦ ꯑꯗꯨꯕꯨꯗꯤ ꯑꯩꯅ
ꯎꯝ
ꯑꯩꯅ ꯍꯥꯟꯅ ꯑꯗꯨꯝ ꯊꯣꯡꯉꯝꯕꯗꯣ ꯑꯗꯨꯒꯤ ꯑꯩꯅ ꯍꯥꯟꯅ ꯑꯗꯨꯝ ꯆꯥꯔꯝꯈ꯭ꯔꯦ ꯃꯣꯏ ꯂꯥꯛꯄꯗꯗꯤ ꯇꯥꯏꯃꯤꯡꯗꯣ ꯀꯌꯥ ꯃꯥꯟꯅꯗ꯭ꯔꯕꯗꯣ ꯑꯗꯨꯒꯤ ꯑꯗꯨꯝ ꯑꯗꯣ ꯉꯁꯤ ꯑꯌꯨꯛꯄꯨꯗꯤ ꯑꯩ ꯉꯁꯤꯕꯨꯗꯤ ꯀꯩꯅꯣ ꯍꯣꯏꯒ ꯆꯥꯏꯌꯦ
ꯑꯣ ꯑꯣ ꯑꯣ ꯑꯣ ꯑꯣ ꯑꯣ ꯑꯣ ꯑꯣ ꯑꯣ
ꯑ ꯅꯪ ꯂꯥꯛꯄꯗꯩ ꯈꯇꯪ ꯑꯣꯏꯔꯝꯃꯤ ꯅꯣꯏ ꯀꯥꯗꯒ ꯆꯪꯗꯅ ꯈꯣꯠꯇꯅ ꯈꯔ ꯈꯪꯅꯔꯤꯁꯦ ꯍꯥꯏꯗꯤ ꯃꯤ ꯂꯩꯇꯦ ꯁꯤ ꯀꯅꯥꯝ ꯀꯩꯝ ꯈꯪꯅꯗꯕꯅꯦ ꯍꯥꯏꯕ ꯃꯥꯏ ꯃꯥꯏ ꯊꯣꯛꯄ ꯀꯥ ꯃꯅꯨꯡꯗ ꯑꯗꯨꯝ ꯂꯩꯅꯕꯒꯤꯀꯣ ꯑꯝꯇ ꯀꯧꯁꯨ ꯀꯧꯅꯗꯦ ꯈꯪꯁꯨ ꯈꯪꯅꯗꯦ ꯑꯗꯣ ꯅꯪ ꯂꯥꯛꯄꯗꯩꯗꯕꯨ ꯑꯣꯏꯔꯝꯅꯤ ꯆꯪꯉꯤ ꯑꯩꯗꯤ ꯍꯧꯖꯤꯛꯀꯤ ꯅꯪꯒ ꯂꯩꯃꯤꯟꯅꯕꯗꯣ ꯑꯩꯈꯣꯏꯒꯤ ꯁꯦꯃꯤꯁꯇꯔꯅꯦ ꯕꯧ ꯈꯪꯗꯦ ꯍꯥꯏꯕ ꯍꯟꯗꯛ ꯅꯪꯒꯤ ꯅꯅꯥꯛꯇ ꯂꯥꯛꯀꯥꯟꯗ ꯈꯛ ꯈꯪꯕꯩ ꯋꯥꯅꯤ
ꯑꯥ ꯑꯣ ꯁꯕꯖꯦꯛ ꯑꯃꯁꯨ ꯑꯃꯅꯦꯀꯣ ꯅꯕꯥꯅꯤꯁꯦ
ꯑꯥꯎ ꯃꯥꯟꯅꯗꯦ ꯁꯞꯖꯦꯛ ꯃꯥꯟꯅꯕꯗ ꯅꯍꯥꯟ ꯅꯪꯉ ꯅꯪꯅ ꯑꯍꯥꯟꯕ ꯂꯩꯗꯣꯏ ꯇꯧꯔꯝꯕ ꯀꯥꯗꯣ ꯑꯗꯨꯒꯤ ꯅꯨꯄꯤꯗꯨꯒꯗꯤ ꯃꯥꯟꯅꯩ ꯑꯩꯒ ꯑꯩꯒꯤ ꯁꯣꯝ ꯅꯥꯀꯟꯒꯤ ꯔꯨꯝꯗꯣ ꯑꯗꯨꯏ ꯀꯥꯔ ꯅꯨꯄꯤꯗ‌ꯣ ꯑꯩꯈꯣꯏꯒꯤ ꯁꯕꯖꯦꯛ ꯃꯥꯟꯅꯩ ꯑꯣ ꯑꯣ ꯃꯥꯟꯅꯗꯦ ꯑꯁ ꯈꯪꯗꯦꯗ ꯇꯧꯔꯤꯁꯦ ꯑꯝꯇꯪ ꯅꯣꯡꯃꯁꯤ ꯐꯖꯅ ꯐꯥꯔꯒ ꯆꯠꯍꯟꯗ ꯌꯥꯔꯗꯤ ꯅꯨꯡꯉꯥꯏꯗꯧꯅꯤ ꯑꯦꯛꯖꯥꯝꯁꯤ ꯅꯛꯁꯤꯜꯂꯛꯑꯦ ꯍꯥꯏꯕ ꯑꯩ ꯄꯥꯈꯠꯂꯦ ꯑꯗꯣ ꯂꯥꯏꯔꯤꯛꯇꯤ ꯄꯥꯅꯤꯡꯗꯕ
ꯂꯥꯏꯛꯇꯤ ꯁꯨꯄꯥ ꯄꯥꯅꯤꯡꯗ꯭ꯔꯦ ꯄꯥꯈꯠ ꯄꯥꯈꯠꯇ ꯉꯥꯏꯔꯦ ꯑꯗꯨꯒ ꯀꯩꯅꯣ ꯁꯦꯂꯦꯕ ꯑ ꯂꯥꯏꯔꯤꯛꯁꯦ ꯄꯥꯔꯨꯔꯁꯨꯅꯦ ꯂꯨꯝꯃꯟꯕꯒꯤ ꯂꯨꯔꯒꯁꯨ ꯌꯥꯝ ꯌꯥꯝꯁꯨ ꯌꯥꯝꯕꯒꯤꯅꯦ ꯌꯥꯝꯅ ꯄꯥꯅꯤꯡꯗꯕꯤꯗꯣ ꯄꯨꯔꯥ ꯕꯤꯕꯨꯂꯥ ꯆꯨꯕ ꯍꯥꯏꯕꯨ ꯀꯩꯅꯣ ꯈꯨꯠꯆꯨ ꯑꯃ
ꯎꯝ
ꯇꯧꯔ ꯂꯩ ꯐꯔꯦ ꯐꯔꯦ ꯅꯪ ꯑꯗꯨꯗꯤ ꯄꯣꯊꯥꯖꯔꯣ ꯉꯥꯛꯇꯪ
ꯎꯝ ꯅꯪꯁꯨ ꯆꯥꯔꯨꯔꯣ ꯅꯪꯁꯨ ꯀꯣꯟꯅ ꯑꯃꯨꯛ ꯇꯧꯔꯁꯦ ꯎꯝ ꯊꯝꯃꯦꯀꯣ ꯎꯝ ꯆ ꯆ
ꯎꯝ